ꯍꯜꯂꯣ
ꯑ ꯇꯥꯏ ꯍꯥꯏꯔꯛꯑꯣ
ꯀꯩꯗꯧꯔꯤꯅꯣ
ꯋꯥꯥꯛꯀꯤꯡ ꯁꯨꯝ ꯊꯣꯛꯑꯝꯕꯅꯤꯗ ꯏꯅꯥꯎꯅꯨꯄꯤ ꯑꯅꯤꯒ ꯑꯩꯒ ꯆꯠꯂꯦ
ꯎꯝ ꯀꯌꯥꯝ ꯁꯥꯥꯡꯅ ꯆꯠꯁꯦ ꯍꯥꯏꯅꯣ ꯅꯣꯡꯃꯩ ꯋꯥꯀꯤꯡꯁꯦ
ꯀꯌꯥꯝ ꯁꯥꯡꯅ ꯍꯥꯏꯗ ꯍꯥꯏ ꯈꯪꯗꯦꯅ ꯑꯗꯨꯝ ꯉꯥꯏꯍꯥꯛ ꯆꯠꯂꯨꯔꯣ ꯑꯗꯨꯝ ꯊꯣꯛꯂ
ꯑꯣ ꯋꯥꯋꯀꯤꯡ ꯆꯨꯠꯄ ꯅꯨꯡꯉꯥꯏꯕ꯭ꯔꯣ ꯅꯨꯡꯉꯥꯏꯇꯕ꯭ꯔꯣ
ꯅꯨꯡꯉꯥꯏ
ꯀꯃꯥꯏꯅ ꯅꯨꯡꯉꯥꯏꯔꯤꯅꯣ
ꯁꯨꯝ ꯅꯨꯡꯉꯥꯏꯍꯥꯢꯕ ꯅꯨꯁꯤꯠ ꯀꯩꯀ ꯑꯗꯨꯝ ꯁꯤꯠꯄ ꯑꯗꯨꯗꯣ ꯁꯨꯝ ꯅꯨꯡꯉꯥꯏꯔꯤꯗꯣ
ꯑꯃꯨꯛ ꯅꯪꯅ ꯅꯨꯡꯉꯥꯏꯖ ꯑꯃꯨꯛ ꯃꯤ ꯂꯥꯡꯒ ꯌꯦꯡꯕꯒꯤ ꯑꯥ ꯃꯤ ꯅꯨꯄꯥ ꯅꯍꯥꯒ ꯎꯕꯒꯤ ꯋꯥꯈꯜ ꯅꯨꯡꯉꯥꯏꯕꯗꯨ ꯅꯨꯡꯉꯥꯏꯔꯤꯖꯥꯠꯂꯕ
ꯅꯠꯇꯦꯍꯦ ꯊꯝꯆꯦꯠ ꯊꯝꯆꯦꯠ ꯍꯦꯛꯇꯣꯏꯅꯦ ꯑꯗꯨꯢꯒꯤ ꯆꯩꯗꯨ ꯄꯨꯔꯤꯅꯦ ꯑꯗꯨꯗꯨꯒꯤ
ꯊꯝꯆꯦꯠ ꯍꯥꯏꯁꯦ ꯎꯝ ꯑꯃ ꯄꯥꯠꯇꯒ ꯍꯧꯕ ꯃꯔꯨꯝ ꯃꯔꯨꯝ ꯌꯥꯎꯕꯗꯣ ꯅꯠꯇ꯭ꯔꯣ
ꯑꯥ
ꯊꯝꯃꯦ ꯀꯃꯥꯏꯅ ꯑꯣꯜꯂꯛꯏꯅꯣ
ꯊꯝꯕꯥꯜꯗꯣ
ꯑ
ꯊꯝꯕꯥꯜꯗꯨꯅ ꯂꯤꯔꯒ ꯕꯥꯜꯗꯣ ꯁꯀꯥꯏꯈ꯭ꯔꯅꯤꯗꯅ
ꯎꯝ
ꯊꯝꯕꯥꯜꯒꯤ ꯃꯅꯨꯡꯗ ꯃꯅꯨꯡꯗ ꯃꯌꯣꯟ ꯃꯆꯥ ꯍꯪꯒꯥꯄꯥ ꯟ ꯑꯃ ꯌꯥꯎ ꯇ꯭ꯔꯣ
ꯑꯥ
ꯑꯗꯨꯅ ꯁꯔꯀꯥꯏꯒꯦꯔꯀꯥꯟꯗ ꯊꯝꯆꯦꯜꯠ ꯑꯣꯜꯂꯛꯇꯣꯏꯅꯦꯕꯀꯣ ꯗꯣ ꯊꯝꯆꯦꯠ ꯁꯨ ꯁꯨꯝ ꯆꯥꯎꯈꯠꯂ ꯆꯥꯎꯈꯠꯂꯒ ꯊꯝꯆꯦꯠ ꯃꯔꯨꯗꯣ ꯆꯪ ꯆꯪ ꯂꯥꯎꯔꯀꯥꯟꯗ ꯆꯥꯗꯣꯔꯤꯅꯦ ꯍꯥꯏꯗꯤ ꯅꯧꯔꯗꯤ ꯆꯥꯕ ꯌꯥꯗꯦ
ꯎꯝ ꯑꯗꯨꯗ ꯅꯧꯔ ꯆ ꯂꯤꯔꯗꯤ ꯈꯥꯏ ꯀꯥ ꯢ ꯍꯥꯏꯗꯥꯢꯅꯦ
ꯑꯥ ꯌꯥꯝ ꯂꯤꯃꯜꯂꯁꯨ ꯈꯥꯏꯌꯦ ꯑꯗꯨꯗꯨꯒ ꯂꯤꯕ ꯑꯗꯨ ꯑ-ꯗꯨꯒꯤ ꯑꯔꯤꯕ ꯆꯥꯕꯗꯣ ꯍꯛꯆꯥꯡꯗ ꯐꯩ ꯍꯥꯏꯌꯦ ꯃꯣꯢꯒꯤ ꯑꯈꯥꯕ ꯁꯔꯨꯛꯇꯣ
ꯎꯝ
ꯐꯩꯌꯦ ꯊꯝꯖꯦꯠ ꯆꯥꯕꯁꯦ ꯃꯤꯠꯇ ꯌꯥꯝ ꯀꯥꯟꯅꯕꯅꯦ
ꯎꯝ ꯑꯗꯨ ꯊꯝꯖꯦꯠꯁꯦ ꯆꯥꯕ ꯌꯥꯏ ꯐꯩꯅꯦ ꯑꯗꯨꯗꯤꯀꯣ
ꯎꯝ
ꯅꯣꯢ ꯀꯌꯥꯝ ꯍꯦꯛꯇꯣꯏꯅꯣ ꯍꯥꯏꯁꯦ
ꯍꯥꯝ
ꯅꯣꯏ ꯀꯥꯌꯝ ꯍꯦꯛꯇꯣꯏꯅꯣ
ꯀꯌꯥꯝ ꯍꯦꯛꯇꯣꯏꯅꯣ ꯈꯪꯗꯦ ꯆꯩ ꯄꯨꯔ ꯆꯠꯄꯅꯦ ꯍꯦꯛꯄ ꯉꯝꯕ ꯉꯝꯕ꯭ꯔꯥ ꯌꯦꯡꯒꯦꯗꯣ ꯅꯍꯥꯟꯗꯤ ꯊꯝꯆꯦꯠ ꯇꯔꯥꯃꯨꯛ ꯍꯦꯛꯑꯦ ꯑꯗꯨꯢ ꯆꯩꯗꯣ ꯍꯨꯟꯗꯣꯛꯑꯝꯃꯕ ꯅꯣꯏ ꯆꯩ ꯑꯃ ꯄꯨꯔ ꯆꯠꯂꯦ ꯍꯦꯛꯄ ꯉꯝꯕ꯭ꯔꯥ ꯌꯦꯡꯒꯦꯅ
ꯊꯃꯦꯁꯦ ꯂꯨꯄꯥ ꯀꯌꯥ ꯀꯌꯥ ꯄꯤꯒꯦ ꯊꯝꯆꯦꯠ ꯑꯃꯗ ꯍꯧꯖꯤꯛꯀꯟꯖꯤꯕꯨ
ꯊꯝꯖꯦꯠ ꯂꯩꯔ ꯆꯥꯗ ꯀꯨꯏꯔ ꯑꯃꯗ ꯃꯉꯥ
ꯇꯦꯟꯂꯦ
ꯎꯝ
ꯅꯣꯏꯔꯣꯝꯗꯗꯤ ꯊꯝꯆꯦꯠ ꯊꯝꯆꯦꯠ ꯆ ꯌꯥꯝ ꯀꯌꯥꯝ ꯍꯧꯒꯦ ꯍꯥꯏꯁꯦ
ꯍꯥꯟꯅꯗꯤ ꯑꯩꯈꯣꯏ ꯁꯤ ꯂꯝꯖꯦꯀꯣ ꯊꯝꯆꯦꯠꯀꯤ ꯊꯝꯆꯦꯠꯃꯛꯇ ꯉꯥꯏꯔꯝꯃꯦꯕ ꯊꯝꯆꯦꯠ ꯍꯥꯏꯗꯤ ꯃꯀꯣꯟꯒꯤ ꯇꯥꯏꯞ ꯇꯧꯔꯝꯃꯦ ꯍꯥꯏꯗꯤ ꯂꯩꯈꯤꯕ ꯂꯧꯈꯩꯁꯦ ꯊꯝꯕꯥꯜ ꯊꯝꯆꯦꯠꯅ ꯌꯣꯝꯃꯝꯃꯦ ꯍꯧꯖꯤꯛꯇꯤ ꯁꯨꯝ ꯆꯥꯎꯈꯠꯂꯛꯄꯒꯤ ꯃꯇꯨꯡ ꯏꯟꯅ ꯑꯗꯨꯝ ꯀꯣꯝ ꯇꯧꯊꯣꯛꯅꯈꯤꯕ ꯉꯥ ꯐꯥꯔꯝ ꯑꯣꯏꯅꯈꯤꯕꯁꯤꯡꯗꯣ ꯑꯗꯨꯗꯨꯅ ꯃꯌꯥꯝꯗꯤ ꯊꯥ ꯑꯣꯏꯗ꯭ꯔꯦ ꯑꯗꯨꯁꯨ ꯑꯗꯨꯝ ꯈꯔ ꯈꯔꯗꯤ ꯑꯗꯨꯝ ꯍꯧꯔꯤ
ꯍꯧꯖꯤꯛꯀꯥꯟꯗꯤ ꯀꯣꯝꯂꯣꯝꯗꯅ ꯑꯌꯥꯝꯕ ꯂꯣꯏ ꯇꯧꯈ꯭ꯔꯕ ꯂꯧꯎ ꯁꯤꯡꯎꯗꯤ ꯇꯧꯗꯣꯏꯔꯣ
ꯇꯧꯋꯦ ꯂꯧꯁꯨ ꯑꯗꯨꯝ ꯇꯧꯋꯦ ꯑꯗꯨꯝ ꯑꯉꯟ ꯐꯧꯒꯤ ꯇꯧꯅꯩ ꯍꯥꯏꯗꯤ ꯊꯝꯆꯦꯠ ꯍꯧꯔꯝꯕ ꯈꯣꯠꯂꯝꯕꯁꯤꯡꯗꯣ ꯑꯗꯨꯝ ꯐꯥꯟꯇꯠꯅꯔꯒ ꯊꯥꯡꯖꯤꯟ ꯊꯥꯖꯤꯟꯈꯤꯕꯀꯣ ꯑꯗꯒꯤ ꯂꯧ ꯑꯉꯟ ꯐꯧ ꯎꯁꯟꯈꯤꯕ ꯑꯗꯒꯤ ꯀꯣꯝ ꯇꯧꯊꯣꯛꯑꯒ ꯑꯗꯨꯝ ꯉꯥ ꯐꯥꯔꯝ ꯑꯣꯟꯊꯣꯛꯅꯒꯤꯕ ꯍꯥꯏꯗꯤ ꯊꯝꯆꯦꯠꯅꯗꯤ ꯏꯟꯀꯝꯗꯣ ꯃꯌꯥꯝ ꯂꯥꯛꯇꯕꯅꯤꯅꯀꯣ ꯑꯗꯨꯒꯤ ꯑꯗꯨꯃꯥꯏꯅ ꯑꯣꯏꯅ ꯇꯧꯔꯦ
ꯍꯥꯏꯗꯤ ꯃꯥꯏ ꯃꯥꯏ ꯉꯝꯅꯕ ꯇꯧꯅꯔꯛꯏꯅꯤꯅꯦ
ꯎꯝ ꯍꯥꯏꯗꯤ ꯃꯇꯝ ꯃꯇꯝꯗꯨꯒꯤ ꯑꯗꯨꯝ ꯀꯥꯟꯅꯕ ꯌꯦꯡꯅꯔꯒꯀꯣ
ꯍꯤꯡꯒꯣꯟꯗꯔꯣ ꯅꯠꯇ꯭ꯔꯒ ꯃꯤꯒꯤꯗꯔꯣ ꯅꯣꯏꯅ ꯌꯩꯖꯩꯗꯣ
ꯊꯝꯆꯦꯠꯂꯣ ꯃꯤꯒꯤ ꯀꯣꯝꯅꯤ ꯅꯝ ꯕꯕꯥꯆꯧ ꯍꯣꯏꯒꯤ
ꯃꯣꯏꯗꯤ ꯊꯝꯆꯦꯠ ꯍꯧꯔꯤꯕ ꯅꯣꯏꯗꯤ ꯍꯧꯗ꯭ꯔꯦꯕ
ꯎꯝ ꯑꯩꯈꯣꯏꯗꯤ ꯍꯧꯗ꯭ꯔꯦ ꯍꯥꯟꯅ ꯑꯩꯈꯣꯏꯗꯤ ꯌꯥꯝ ꯍꯧꯔꯝꯃꯦ ꯑꯩꯈꯣꯏꯅ ꯀꯣꯝ ꯑꯣꯟꯊꯣꯛꯈ꯭ꯔꯦ
ꯑꯣ ꯅꯣꯏ ꯀꯣꯝꯗꯤ ꯀꯌꯥꯝ ꯆꯥꯎꯒꯦ ꯍꯥꯏꯁꯦ
ꯈꯪꯗꯤꯌꯦ ꯑꯩꯗꯤ ꯍꯩꯇꯦ ꯑꯩꯗꯤ
ꯂꯧꯗꯒ ꯍꯥꯏꯔꯁꯨ ꯂꯧ ꯁꯪꯒꯝ ꯑꯃ ꯑꯅꯤ ꯑꯍꯨꯝꯒ ꯂꯩꯅꯩꯗꯅ
ꯎꯝ ꯂꯩꯗꯦꯌꯦ ꯑꯗꯨꯏ ꯑꯩꯗꯨ ꯑꯗꯨꯃꯥꯏꯅ ꯍꯥꯏꯕꯗꯣ ꯍꯩ
ꯑꯁ ꯅꯪ ꯍꯧꯖꯤꯛ ꯂꯧ ꯁꯪꯉꯝ ꯀꯩꯅꯣ ꯁꯪꯉꯝ ꯅꯠꯇꯝꯅ ꯀꯩꯅꯣ ꯈꯪꯗ꯭ꯔꯤꯕꯣ
ꯎꯝ
ꯅꯣꯏꯗꯣ ꯋꯥꯀꯤꯡ ꯆꯠꯄ ꯅꯨꯡꯉꯥꯏꯔꯝꯗꯧ ꯃꯥꯟ ꯅꯨꯡꯁꯤꯠ ꯌꯥꯝ ꯀꯟꯅ ꯁꯤꯠ ꯁꯤꯠꯂꯤꯅꯦ
ꯎꯝ ꯗꯨꯃꯥꯏꯅ ꯅꯨꯡꯁꯤꯠ ꯁꯤꯠꯄꯁꯦ ꯅꯨꯡꯉꯥꯏꯕꯗꯣ ꯌꯥꯝ ꯍꯛꯆꯥꯡꯗꯀꯣ ꯍꯛꯆꯥꯡ ꯌꯥꯝ ꯇꯦꯛꯈꯠꯄꯗꯣ ꯅꯨꯡꯉꯥꯏꯕꯗꯣ ꯑꯣꯏꯌꯦꯕ
ꯑꯗꯣ ꯅꯣꯏꯒꯤꯗꯣ ꯅꯣꯏꯗꯣ ꯆꯤꯡꯅꯦꯁꯨ ꯍꯥꯏ ꯅꯪꯅ ꯍꯥꯏ ꯀꯥꯟꯗ ꯑꯗꯣ ꯅꯣꯏꯒꯤ ꯆꯤꯡꯗꯣ ꯍꯥꯏꯗꯤ ꯑꯥ ꯃꯤꯒꯤ ꯃꯦꯇꯦꯔ ꯀꯩꯅꯣ ꯆꯤꯡꯗꯒ ꯍꯥꯏꯗꯤ ꯍꯧꯕ ꯃꯅꯥ ꯃꯁꯤꯡ ꯆꯤꯡꯒꯨꯝ ꯀꯩꯀꯥ ꯒ ꯁꯨꯝ ꯂꯩꯗꯅ ꯑꯩꯈꯣꯏꯒꯤ ꯆꯤꯡꯒꯤ ꯏꯆꯤꯜ ꯏꯅꯥꯎꯁꯤꯡꯅ ꯌꯨꯝꯗ ꯌꯨꯝꯗ ꯌꯣꯜ ꯂꯥꯛꯄꯗꯣ ꯑꯗꯨ ꯃꯥꯅꯗꯤ ꯅꯣꯏꯒꯤꯗꯤ ꯍ ꯑꯗꯨꯗ ꯆꯤꯡꯒꯤ ꯏꯆꯤꯟ ꯏꯅꯥꯎ ꯃꯌꯥꯝꯅꯅꯦ ꯆꯤꯡꯒꯤ ꯍꯥꯏꯗꯤ ꯏꯆꯤꯟ ꯏꯅꯥꯎ ꯃꯌꯥꯝꯅ ꯆꯤꯡꯗꯒꯤ ꯍꯦꯛꯄ ꯄꯣꯠ ꯆꯩꯅꯤ ꯀꯌꯥꯅꯣ
ꯍꯣ ꯍꯣ ꯍꯣ ꯍꯣꯏ ꯑ ꯃꯣꯏꯆꯤꯡꯒ ꯑꯩꯈꯣꯏ ꯆꯤꯡꯒ ꯃ ꯈꯟ ꯃꯥꯟꯅꯗꯦ ꯍꯥꯏꯗꯤ ꯃꯣꯏꯔꯣꯝꯒꯤꯅ ꯃꯨ ꯆꯤꯡꯗ ꯍꯥꯏꯗꯤ ꯄ ꯍꯧꯔꯤꯕ ꯈꯣꯠꯂꯤꯁꯤꯡꯁꯦ ꯑ ꯀꯩꯅꯣ ꯇꯧꯋꯤꯗꯅ ꯄꯣꯠ ꯍꯥ ꯆꯥꯕ ꯌꯥꯕ ꯄꯣꯠ ꯄꯨꯊꯣꯛꯏꯗꯅ
ꯑꯥ
ꯑꯥꯗꯨꯒ ꯑꯩꯈꯣꯏꯔꯣꯝꯒꯤꯅ ꯑꯃꯨꯛ ꯆꯥꯕ ꯌꯥꯕ ꯄꯣꯠꯇꯤ ꯅꯠꯇꯦꯕ ꯑꯗꯨꯗꯨꯒꯤ ꯍꯥꯏꯗꯤ ꯑꯩꯈꯣꯏ ꯔꯣꯝ ꯍꯧꯕꯗꯣ ꯍꯥꯏꯗꯤ ꯀꯩꯅꯣ ꯑꯣꯏꯅ ꯇꯧꯕ ꯍꯥꯏꯇꯥꯔꯦ ꯎ ꯋꯥ ꯑꯣꯏꯅꯅꯦ ꯍꯧꯕꯀꯣ ꯆꯥꯕ ꯌꯥꯕ ꯄꯣꯠꯇꯤ ꯑꯩꯈꯣꯏ ꯆꯤꯡꯁꯤꯗ ꯍꯧꯗꯕ ꯍꯥꯏꯇꯥꯔꯦ ꯃꯅꯨꯝ ꯎꯝ ꯀꯩꯅꯣ ꯆꯤꯡ ꯆꯦꯟꯁꯤꯟꯒꯨꯝꯕ ꯑꯗꯒꯤ ꯑꯩꯒꯤ ꯃꯥꯟꯁꯪꯒꯨꯝꯕ ꯌꯥꯏꯄꯟꯒꯨꯝꯕꯒꯨꯝꯕꯗꯤ ꯆꯤꯡꯁꯤꯗ ꯍꯧꯋꯦꯕꯀꯣ ꯑꯩ ꯃꯥꯏ ꯃꯥꯏ ꯃꯇꯝ ꯃꯇꯝꯒꯤ ꯁꯤꯖꯤꯟꯅꯥꯏꯗꯅ ꯑꯗꯨꯒ ꯑꯇꯩꯒꯤ ꯁꯨꯝ ꯑ ꯏꯆꯤꯜ ꯏꯅꯥꯎ ꯁꯨꯝ ꯇ꯭ꯔꯥꯕꯇꯩꯒꯤ ꯃꯣꯏ ꯍꯧꯕꯦ ꯁꯤꯡꯗꯨꯅ ꯑꯗꯨꯝ ꯑꯌꯥꯝꯕꯅ ꯃꯣꯏꯗꯒꯤ ꯄꯨꯊꯣꯔꯛꯏ ꯄꯣꯠꯁꯤꯡꯁꯦ ꯑꯌꯥꯝꯕꯅ ꯂꯣꯏ ꯆꯥꯕ ꯌꯥꯏꯗꯅꯀꯣ ꯑꯗꯣ ꯑꯩꯈꯣꯏ ꯁꯤꯗꯅ ꯑꯗꯨꯒꯨꯝꯕ ꯀꯌꯥ ꯑꯣꯏꯗꯦꯕ ꯁꯤꯁꯤꯡꯁꯤꯅꯀꯣ ꯑꯩꯈꯣꯏꯒꯤꯅ ꯑꯃꯨꯛ ꯎ ꯀꯩꯅꯣꯒꯨꯝꯕ ꯎꯒꯤꯅ ꯑꯌꯥꯝꯕ ꯍꯦꯟꯕ ꯍꯥꯏꯇꯥꯔꯦ ꯆꯥꯕ ꯌꯥꯕ ꯄꯣꯠꯅ ꯌꯥꯝ ꯑꯣꯏꯗꯕ
ꯎ ꯄꯥꯝꯕꯤ ꯍꯥꯏꯁꯦ ꯎꯗꯤ ꯃꯈꯜ ꯁꯨꯅꯕ ꯍꯧꯕ꯭ꯔ ꯅꯠꯇ꯭ꯔꯒ ꯍꯥꯏꯗꯤ ꯆꯤꯡꯗꯗꯤ ꯑꯩꯅ ꯈꯪ ꯀꯥꯟꯗ ꯀꯥꯟꯗꯤ ꯎꯆꯥꯅꯒꯌꯥ ꯑꯌꯥꯝ
ꯍꯑꯝ ꯍꯣꯏ ꯍꯣꯏ ꯍꯣꯏ ꯎꯆꯆꯥꯡꯒꯨꯝꯕ ꯑꯗꯒꯤ ꯂꯦꯝꯐꯣꯛꯀꯨꯝꯕ ꯑꯗꯒꯤ ꯀꯩ ꯍꯥꯏꯗꯣꯏꯅꯣ ꯈꯪꯗꯦꯅꯦ ꯎꯁꯤ ꯃꯃꯤꯡꯁꯤ
ꯂꯩ ꯍꯥꯎ ꯒꯗꯤ ꯍꯧꯗ꯭ꯔꯣ
ꯍꯧꯋꯦ ꯂꯩꯍꯥꯎꯁꯦ ꯆꯤꯡꯗꯗꯤ ꯍꯧꯗꯦ ꯑꯗꯣ ꯌꯨꯝ ꯃꯥꯏ ꯃꯥꯏꯒꯤ ꯊꯥꯅꯤꯡ ꯊꯥꯅꯤꯡꯕ ꯃꯐꯝꯗ ꯊꯥꯕꯀꯣ ꯑꯗꯒꯤ ꯑꯣ ꯆꯤꯡꯗ ꯌꯥꯝ ꯍꯥꯎꯋꯦ ꯍꯤꯃꯥꯡꯁꯨ ꯌꯥꯝ ꯍꯥꯎꯋꯦ
ꯎꯝ ꯍꯩꯃꯥꯡꯁꯤꯗꯤ ꯌꯥꯝ ꯀꯥꯟꯅꯩ ꯍꯥꯏꯕꯅꯤꯅꯦ
ꯎꯝ ꯍꯩꯃꯥꯡꯅꯦ ꯀꯥꯟꯅꯩ
ꯍꯩꯃꯥꯟꯁꯦ ꯑꯦꯅꯤ ꯅꯨꯡ ꯂꯩꯕ ꯑꯣꯏꯕꯗꯒ ꯌꯥꯝ ꯊꯔꯗꯤ ꯀꯥꯟꯅꯩꯈꯤ ꯍꯥꯏ ꯀꯃꯥꯏꯅ ꯈꯪꯕ꯭ꯔꯣꯗꯨꯅ
ꯅꯨꯡ ꯂꯩꯕꯗ ꯀꯥꯟꯅꯩ ꯍꯥꯏꯌꯦ
ꯎꯝ
ꯎꯝ ꯀꯥꯟꯅ ꯍꯩꯃꯥꯡꯁꯦ ꯎꯝ ꯑꯥ ꯀꯩꯗꯧꯔꯕ ꯍꯥꯏꯎ
ꯍꯩꯃꯥꯡꯒꯤ ꯃꯔꯨ ꯑꯀꯪꯕꯁꯦ ꯍꯩ ꯍꯩꯃꯥꯡꯁꯦ ꯑꯥ ꯏꯁꯤꯡꯗ ꯇꯤꯡꯉꯒ ꯏꯁꯤꯡꯗ ꯇꯤꯡꯉꯒ ꯊꯝꯃꯒꯅꯦ ꯊꯛꯄꯗꯅꯦ ꯅꯨꯡꯗꯣ ꯂꯣꯏ ꯇꯥꯏꯒ ꯍꯥꯏꯅꯩꯌꯦꯕ
ꯍꯥꯏ ꯃꯥ ꯃꯒꯤ ꯀꯥꯟꯅꯕ ꯃꯌꯥꯝ ꯂꯩꯕꯅꯤꯗꯀꯣ
ꯎꯝ
ꯑꯩꯈꯣꯏꯒꯤ ꯃꯤ ꯀꯅꯣ ꯃꯤꯗ ꯑꯣꯏꯔꯁꯨ ꯁꯥ ꯌꯦꯟꯗ ꯑꯣꯏꯔꯁꯨ ꯇꯤꯟ ꯆꯦꯟꯕ ꯍꯥꯏꯕ ꯑꯃ ꯂꯩꯗꯅ
ꯎꯝ
ꯑꯗꯨꯗꯁꯨ ꯍꯧꯖꯤꯛꯀꯤ ꯑꯀꯪꯕꯗꯣ ꯇꯤꯡꯉꯒ ꯊꯨꯝ ꯈꯔ ꯊꯥꯗꯔ ꯄꯤꯊꯛꯄꯗꯁꯨ ꯐꯩ ꯍꯥꯏ
ꯇꯍꯧꯗ꯭ꯔꯦ
ꯑꯩꯈꯣꯏꯒꯤ ꯍꯨꯏ ꯀꯩꯀꯥꯗꯣ ꯀꯣ ꯃꯤ ꯗ ꯑꯣꯏꯔꯁ ꯨ ꯍꯨꯏꯗ ꯑꯣꯏꯔꯁꯨ ꯇꯤꯟ ꯆꯦꯟꯕ ꯍꯥꯏꯕ ꯑꯃ ꯂꯩꯗꯅ
ꯑꯥ
ꯑꯗꯨꯒꯨꯝꯕꯗ ꯑꯥ ꯍꯩꯃꯥꯡ ꯑꯀꯪꯕꯗꯣ
ꯎꯝ
ꯏꯁꯤꯡ ꯇꯤꯡꯉꯒ ꯊꯨꯝ ꯈꯔ ꯊꯥꯗꯔꯒ ꯄꯤꯊꯛꯄꯗꯣ
ꯎꯝ
ꯐꯩ ꯍꯥꯏꯕꯅꯦꯕ
ꯑꯣ ꯅꯣꯏꯅ ꯍꯤꯃꯥꯡ ꯆꯥꯀꯥꯟꯗꯤ ꯀꯃꯥꯏ ꯀꯃꯥꯏ ꯇꯧꯔ ꯆꯥꯏ
ꯑꯩꯈꯣꯏꯅ ꯆꯥꯛ ꯀꯥꯟꯗ ꯑꯗꯨꯝ ꯑꯗꯨꯃꯥꯏꯅ ꯏꯁꯤꯡꯗ ꯊꯤꯠꯂꯒꯀꯣ ꯆꯤꯅꯤ ꯊꯨꯝ ꯍꯥꯞꯆꯤꯜꯂꯒ ꯁꯨꯝ ꯆꯥꯕꯁꯨ ꯌꯥꯎꯋꯦ ꯑꯗꯩ ꯒ꯭ꯔꯥꯏꯟꯗꯔ ꯇꯛꯈꯥꯏꯔꯒ ꯊꯨꯝꯃꯣꯔꯣꯛ ꯍꯥꯞꯆꯤꯜꯂꯒ ꯍꯩꯃꯥꯡ ꯃꯄꯣꯟ ꯇꯥꯍꯟꯕꯗꯣ
ꯍꯝ
ꯑꯗꯨꯃꯥꯏꯅ ꯇꯧꯔ ꯆꯗꯒꯤ ꯍꯩꯃꯥꯡꯒ ꯆꯤꯅꯤꯒ ꯑꯃ ꯂꯣꯜꯂꯒ ꯃꯇꯨꯝ ꯃꯇꯨꯝ ꯇꯥꯕꯤꯕꯩꯗ ꯑꯏꯅ
ꯍꯥꯎꯕꯅꯦ ꯍꯦ
ꯑꯗꯨ ꯃꯥꯅ ꯇꯧꯕꯁꯨ ꯌꯧꯑꯦ
ꯎꯝ ꯍꯩꯃꯥꯡ ꯅꯠꯇꯕ ꯑꯇꯩ ꯄꯥꯝꯕꯤ ꯍꯩ ꯔꯥꯗꯤ ꯀꯩꯀꯩꯗꯤ ꯍꯧꯒꯦ
ꯑꯃ ꯆꯤꯡ ꯀꯝꯐꯣꯏꯅ ꯃꯆꯥ ꯄꯥꯝꯕꯤ ꯑꯀꯨꯞ ꯑꯀꯨꯞꯄ ꯑꯃ ꯂꯩꯌꯦ ꯑꯗꯨꯒꯨꯝꯕ ꯑꯗꯒꯤ ꯍꯩꯅꯧ ꯍꯩꯅꯧꯗꯤ ꯌꯥꯝꯅꯗꯤ ꯍꯧꯗꯦ ꯑꯗꯨꯝ ꯈꯔꯒꯗꯤ ꯍꯧꯋꯦ ꯑꯗꯨꯒ ꯑ ꯀꯔꯤ ꯀꯔꯤ ꯀꯤꯍꯣꯝꯒꯗꯤ ꯕꯥꯔ ꯃꯛꯇꯒꯗꯤ ꯑꯗꯨꯝ ꯍꯧꯋꯦ ꯃꯌꯥꯝ ꯍꯧꯕꯗꯤ ꯅꯠꯇꯦꯕꯀꯣ
ꯑꯗꯨꯏ ꯃꯅꯥꯒꯤꯁꯤꯡꯗꯣ ꯀꯤꯍꯣꯝ ꯀꯩꯀꯥ ꯗꯤ ꯑꯝꯇ ꯊꯥꯅꯗꯕ꯭ꯔꯥ ꯃꯤꯒꯤꯗꯤ ꯀꯤꯍꯣꯝ ꯃꯌꯥꯝ ꯃꯌꯥꯝ ꯑꯃ ꯊꯥꯅꯩꯗꯅ
ꯎꯝ ꯑꯩꯈꯣꯏ ꯆꯤꯡꯗ ꯊꯥꯗꯦ ꯃꯤ ꯆꯤꯡꯗ ꯊꯥ
ꯑꯣ ꯀꯤꯌꯣꯝ ꯊꯥꯕꯗ ꯆꯅꯗꯕ꯭ꯔꯣ
ꯑꯩꯈꯣꯏꯅ ꯁꯦꯡꯇꯣꯛꯄꯗꯣ ꯀꯩꯍꯣꯝ ꯊꯥꯞ ꯕꯥꯗꯤ ꯌꯥꯝ ꯆꯥꯅꯩ ꯍꯥꯏꯌꯦ ꯀꯣ ꯑꯩꯈꯣꯏ ꯆꯤꯡꯁꯦ ꯑꯗꯨꯒ ꯃꯥꯏ ꯁ ꯇꯣꯞꯄꯒꯤ ꯃꯠ ꯎꯝ ꯎꯝ ꯃꯤ ꯅꯦꯛꯄꯗꯣ ꯑꯗꯩ ꯆꯤꯡꯅꯤꯅ ꯍꯥꯏꯗꯤ ꯍꯤꯡꯒꯣꯜ ꯀꯣꯏꯅꯕ ꯅꯠꯇꯅꯤꯅ ꯃꯇꯝ ꯌꯥꯝ ꯆꯪꯉꯦ ꯍꯥꯏꯌꯦꯕ
ꯑꯣ
ꯑꯗꯨꯅ ꯑꯗꯨꯒꯤ ꯅꯥꯝꯃꯠꯇꯣ ꯑꯗꯨꯅꯝ ꯋꯥꯕ ꯍꯦꯜꯂꯦ ꯄꯩꯁꯥ ꯌꯥꯝ ꯇꯤꯡꯉꯦꯅꯀꯣ ꯁꯨꯝ ꯇꯧꯅꯗꯕ ꯖꯥꯠ
ꯑꯣ ꯑꯇꯩ ꯍꯥꯏꯗꯤ ꯑꯩꯅ ꯀꯥꯏꯗ
ꯑꯩꯈꯣꯏ ꯁꯤꯒꯤ ꯈꯔ ꯊꯪꯅꯕꯗꯀꯣ
ꯑꯗꯣ ꯃꯤꯒꯗꯤ ꯍꯧꯖꯤꯛ ꯁꯥꯕ ꯃꯇꯝꯅ ꯀꯤꯌꯣꯝ ꯆꯥꯕꯒ
ꯑꯩꯈꯣꯏ ꯁꯤꯗꯗꯤ ꯄꯥꯛ ꯂꯥꯛꯇꯦꯅ ꯑꯗꯨꯝ ꯌꯣꯟ ꯑꯗꯨꯝ ꯂꯥꯛꯄ ꯃꯤꯁꯨ ꯌꯥꯎꯈꯔꯦ ꯍꯈꯣꯏ ꯁꯤꯗ ꯄꯥꯛꯇꯦ ꯇꯪꯉꯗꯦ ꯑꯩꯈꯣꯏ ꯂꯩꯀꯥꯏꯒꯤ ꯑꯌꯥꯝꯕ ꯂꯩꯔ ꯆꯥꯕ ꯑꯗꯒꯤ ꯑꯗꯨꯝ ꯕꯖꯥ ꯄꯨꯈꯠꯂꯒ ꯌꯣꯟꯕꯗꯣ ꯑꯔꯝꯕ ꯍꯋꯥꯏꯗꯤ ꯍꯩꯀꯥ ꯌꯥꯝ ꯍꯧꯔꯝꯃꯦꯕ
ꯑꯣ
ꯀꯣ ꯍꯩꯀꯥ ꯃꯈꯣꯡꯒꯤ ꯇꯥꯏꯞ ꯇꯧꯔꯝꯃꯦꯕ ꯑꯗꯨꯀꯥꯟꯗꯗꯤ ꯍꯩꯀꯥ ꯆꯥꯕꯗꯤ ꯃꯤ ꯃꯌꯥꯝ ꯂꯥꯛꯅꯩ ꯑꯗꯣ ꯍꯧ ꯍꯧꯖꯤꯛꯁꯦ ꯍꯩꯀꯥꯁꯦ ꯀꯝꯖꯜꯂꯦꯕꯀꯣ ꯑꯩꯈꯣꯏ ꯁꯨꯝ ꯃꯇꯝꯒꯤ ꯃꯇꯨꯡ ꯏ ꯃꯇꯨꯡꯏꯟꯅ ꯁꯨꯝ ꯁꯣꯡꯕ ꯈꯣꯠꯄ ꯁꯨꯝ ꯀꯣꯛꯊꯣꯛꯅꯔꯛꯄ ꯑꯗꯨꯒꯨꯝꯕꯁꯤꯡꯗꯨ ꯌꯥꯊꯠꯅꯈꯤꯕꯗꯣ
ꯎꯝ ꯁꯪꯗꯤ ꯋꯥꯀꯤꯡ ꯍꯜ ꯂꯩꯔꯣꯏꯗ꯭ꯔꯣ
ꯍꯜꯂꯗꯅꯦ ꯉꯇꯪ ꯂꯩꯔꯒ
ꯎꯝ ꯍꯣ ꯍꯣꯏ
ꯑꯣ ꯐꯔꯦ ꯐꯔꯦ